ꯍꯌꯡ
ꯎꯝ
ꯅꯪ ꯊꯕꯛ ꯂꯩꯇ꯭ꯔꯒꯗꯤ ꯑꯩꯈꯣꯏꯗ ꯍꯥꯏꯐꯦꯠꯇꯪ ꯍꯥꯏꯗꯣꯔꯛꯀꯦꯔꯣ
ꯀꯩ ꯂꯩ ꯀꯩ ꯂꯩꯔꯒꯦ
ꯎꯝ ꯁꯨꯃꯥꯏꯅ ꯇꯧꯕꯅꯦ ꯍꯌꯦꯡꯁꯦ ꯑꯁꯣꯟ ꯃꯄꯥꯟꯂꯣꯝ ꯑꯗꯒꯤꯅꯦ ꯃꯤ ꯈꯔ ꯊꯨꯡꯉꯅꯦꯕ ꯑꯩ ꯌꯨꯝꯁꯤꯗ ꯑꯗꯨꯗ ꯑꯩꯅꯅꯦ ꯑꯩꯅ ꯑꯩꯈꯣꯏꯒꯤ ꯍꯥꯏꯗꯤ ꯑꯩꯈꯣꯏꯒꯤ ꯆꯠꯅꯕꯤ ꯑꯩꯈꯣꯏꯒꯤ ꯂꯩꯖꯔꯤꯕ ꯏꯄꯥ ꯏꯄꯨ ꯍꯥꯛꯇꯛꯇꯒꯤ ꯏꯁꯝ ꯁꯝꯅ ꯍꯥꯏꯔꯕꯗ ꯑꯩꯈꯣꯏ ꯃꯅꯤꯄꯨꯒꯤ ꯑꯣꯏꯅ ꯆꯤꯟꯖꯥꯛꯁꯦ ꯆꯥꯛ ꯏꯟꯁꯥꯡ ꯃꯊꯦꯜ ꯂꯨꯀꯣꯏꯁꯤꯡꯁꯦ ꯁꯤꯡꯁꯦ ꯑꯩꯅ ꯐꯖꯅ ꯁꯦꯝꯃꯒ ꯄꯤꯖꯅꯤꯡꯕ ꯍꯥꯏ ꯇꯥꯔꯦ ꯃꯣꯏꯗ ꯇꯣꯞ ꯇꯣꯞꯄꯝ ꯃꯍꯥꯎ ꯀꯨꯠꯇ ꯑꯗꯣ ꯑꯩꯗꯤ ꯑꯗꯨꯃꯥꯏꯅ ꯊꯣꯡꯕꯒꯤ ꯑꯦꯛꯁꯄꯦꯔꯌꯦꯟꯁ ꯇꯣ ꯑꯩꯉꯣꯟꯗ ꯌꯥꯝ ꯄꯥꯛꯅ ꯂꯩꯇꯦꯕꯀꯣ ꯅꯪꯗꯤ ꯉꯥꯏꯍꯥꯛ ꯂꯩꯇꯅ ꯄꯥꯏꯕ ꯑꯣꯏꯅ ꯑꯗꯨꯝ ꯈꯪꯉꯦꯕꯀꯣ ꯌꯥꯝ ꯌꯥꯝꯣꯏ ꯃꯤ ꯃꯣꯏ ꯃꯉꯥ ꯇꯔꯨꯛ ꯃꯨꯛꯀꯤꯅꯦꯕꯀꯣ ꯑꯗꯣ ꯅꯪ ꯂꯥꯛꯑꯣ ꯂꯥꯛꯑꯣ ꯀꯣ ꯑꯗꯨꯒꯅꯦ ꯑꯩ ꯑꯩꯅ ꯑꯗꯨꯝ ꯊꯣꯡꯒꯦ ꯅꯪꯅ ꯇꯥꯛꯂꯣꯕ ꯑꯗꯨꯒ ꯅꯪꯅꯁꯨ ꯈꯔ ꯃꯇꯦꯡ ꯄꯥꯡꯁꯜꯂꯣꯕ
ꯀꯔꯤ ꯀꯔꯤ ꯊꯣꯡꯕꯒꯤ ꯋꯥꯔꯤꯅꯣꯅꯦ
ꯑꯁ ꯑꯇꯩ ꯅꯠꯇꯦꯗ ꯑꯩꯈꯣꯏꯒꯤ ꯃꯤꯇꯩꯩꯒꯤ ꯎꯇꯤ ꯊꯣꯡꯕ ꯆꯒꯦꯝꯄꯣꯝꯕ ꯁꯪꯒꯣꯝ ꯈꯦꯔ ꯆꯝꯐꯨꯠ ꯑꯗꯒꯤ ꯁꯨꯒꯨꯝꯕꯁꯦ ꯈꯔ ꯏꯆꯝ ꯁꯝꯅ ꯍꯥꯏꯔꯕꯗ ꯁꯥ ꯉꯥ ꯌꯥꯎꯗꯕꯤꯅꯤꯗ ꯃꯣꯏꯅ ꯄꯥꯝꯃꯤꯁꯦ ꯑꯩꯈꯣꯏꯒꯤ ꯃꯩꯇꯩꯒꯤ ꯑꯣꯏꯕ ꯆꯥꯛ ꯌꯦꯟꯁꯥꯡꯁꯦ ꯑꯝꯇꯪ ꯐꯖꯅ ꯆꯥꯅꯤꯡꯉꯦ ꯁꯤꯗꯤ ꯃꯣꯏ ꯅꯍꯥꯟ ꯅꯣꯡꯛ ꯑꯃ ꯂꯥꯛꯄꯗ ꯆꯥꯈꯤꯕꯅꯦꯕꯀꯣ ꯍꯣꯇꯦꯜꯗ ꯑꯗꯨꯗ ꯌꯥꯝ ꯍꯥꯎꯕ꯭ꯔꯣ ꯃꯥ ꯂꯩ ꯍꯌꯦꯡ ꯑꯗꯨꯃꯥꯏꯅ ꯁꯤꯜꯂꯝꯃꯣꯅ ꯍꯥꯏꯌꯦ ꯑꯩꯅ ꯏꯅꯖꯡꯗꯣ ꯀꯩꯅꯣ ꯊꯣꯡꯉꯝꯃꯣꯅ ꯍꯥꯏꯕꯗ
ꯎꯝ
ꯑꯩ ꯍꯥꯏꯔꯛꯀꯦꯕꯀꯣ ꯑꯩꯅ ꯍꯥꯏꯔꯤꯁ ꯆꯨꯝꯕ꯭ꯔꯥ ꯌꯦꯡꯉꯣꯕꯀꯣ ꯎꯇꯤ ꯊꯣꯡꯕꯒꯤꯗꯣ
ꯎꯠꯇꯤ ꯊꯣꯡꯕꯩꯗꯣ ꯅꯠꯇꯕꯤꯗ ꯈꯦꯔꯁꯤ ꯈꯦꯔꯗꯩꯩ ꯍꯅꯥ ꯍꯧꯔꯛꯑꯣ
ꯑꯥ ꯑꯣ ꯑꯣ ꯍꯣꯏ ꯈꯦꯔꯕꯨꯗꯤ ꯑꯩ ꯈꯤꯇꯪ ꯈꯤꯇꯪꯗꯤ ꯈꯪꯉꯦ ꯌꯥꯝꯅ ꯈꯪꯗꯦꯕꯀꯣ ꯎꯝ ꯈꯦꯔꯒꯤꯗꯣ ꯑꯩꯅ ꯑꯩꯅ ꯍꯥꯞꯀꯦꯅ ꯈꯜꯂꯤꯁꯦ ꯀꯩꯅꯣꯗꯣ ꯌꯨꯕꯤꯗꯣ ꯌꯨꯕꯤ ꯑꯀꯪꯕꯗꯣ ꯑꯗꯨ ꯑꯗꯨ ꯂꯧꯔꯦ ꯑꯗꯩꯩ ꯀꯤꯁꯃꯤꯁ ꯈꯔ ꯑꯃ ꯍꯥꯞ ꯍꯥꯞꯆꯤꯜꯂꯦ ꯑꯗꯨꯒ ꯑꯃ ꯃꯅꯝ ꯅꯨꯡꯁꯤꯕꯤꯗꯣ ꯑꯦꯂꯥꯏꯖꯤ ꯍꯥꯏꯕ꯭ꯔꯥ ꯀꯩꯅꯣ ꯑꯗꯨꯗꯨꯒꯥ ꯈꯔ ꯂꯧꯔꯒ ꯊꯝꯃꯦ ꯑꯇꯩ ꯀꯔꯤ ꯍꯥꯞꯄ ꯌꯥꯅꯤ
ꯀꯔꯄꯨꯔ
ꯂꯧꯗꯦ
ꯀꯔꯄꯨꯔ ꯑꯃ ꯂꯧꯁꯜꯂꯣ ꯀꯔꯄꯨꯔ ꯈꯔ ꯍꯥꯞꯄꯅꯦ ꯀꯨꯔ ꯆꯛ ꯆꯛ ꯆꯥꯅꯕ ꯀꯔꯄꯨꯔꯗꯣ
ꯑꯥ ꯑꯥ ꯑꯥ
ꯑꯗꯨꯒ ꯀꯩꯅꯣꯗꯣ ꯅꯪꯒꯤ ꯈꯦꯔꯁꯦ ꯍꯥꯏꯗꯤ ꯀꯔꯝꯕ ꯈꯦꯔꯅꯣ ꯆꯦꯡ ꯑꯉꯧꯕꯗꯔꯥ ꯅꯠꯇ꯭ꯔꯒ ꯆꯥꯛꯍꯥꯎꯒꯤ ꯑꯣꯏꯗꯣꯏꯔꯣ
ꯑꯩ ꯑꯩꯅ ꯄꯥꯝꯃꯤꯁꯦ ꯀꯩꯅꯣꯁꯦ ꯎꯝ ꯈꯦꯔꯁ ꯁꯦ ꯑꯥ ꯑꯉꯧꯕꯗꯣ ꯑꯗꯨꯗꯨꯅ ꯁꯦꯝꯃꯦꯗꯅ ꯑꯗꯨꯗꯨꯒ ꯑꯥ ꯆꯥꯛꯍꯥꯎꯁꯤ ꯇꯣꯡꯉꯥꯟꯅ ꯆꯥꯛ ꯑꯣꯏꯅ ꯊꯣꯡꯕꯤꯗꯣ
ꯎꯝ
ꯍꯥꯏꯗꯤ ꯑꯅꯤꯗꯣ ꯇꯣꯠꯂꯒ ꯆꯥꯕ ꯌꯥꯕꯒꯨꯝ ꯇꯧꯗꯥꯏꯅꯦ
ꯍꯣꯏ ꯎꯁꯣꯞ ꯃꯦꯂꯥꯗꯕ ꯕꯗꯤ ꯑꯗꯨꯃꯥꯏꯅ ꯇꯧꯅꯕ
ꯑꯗꯨꯗꯣ ꯑꯗꯨꯗꯣ ꯄꯥꯝꯕ ꯑꯩꯅ ꯑꯩꯒꯤ ꯆꯥꯛꯍꯥꯎ ꯑꯊꯣꯠꯄꯤ ꯈꯔ ꯂꯩꯕꯀꯣ ꯑꯃ ꯅꯞ ꯅꯞ ꯂꯥꯎꯕꯤꯗꯣ ꯑꯗꯨꯗ ꯑꯃ ꯐꯖꯅ ꯇꯣꯉꯥꯟꯅ ꯊꯣꯡꯁꯤꯔꯅ ꯈꯟꯕ
ꯌꯥꯏ ꯌꯥꯏꯌꯦ ꯑꯗꯨꯗꯤ ꯅꯪ ꯑꯗꯨꯁꯨ ꯌꯥꯏ ꯑꯗꯣ ꯈꯦꯔ ꯍꯧꯕꯒꯤ ꯃꯑꯣ ꯍꯥꯏꯔꯛꯑꯣꯅꯦ ꯅꯪ ꯆꯨꯝꯕ꯭ꯔꯥ ꯌꯦꯡꯒꯦ
ꯎꯝ ꯈꯦꯔꯗꯣ ꯆꯥꯛ ꯍꯟꯅ ꯑꯣꯜꯍꯜꯂꯒ ꯁꯪꯒꯣꯝ ꯆꯤꯅꯤꯅ ꯀꯣꯟꯅ ꯍꯥꯞꯄ ꯅꯠꯇ꯭ꯔꯣ
ꯎꯝ ꯑꯩꯒꯤ ꯑꯩꯅ ꯇꯧꯕ ꯃꯑꯣꯡꯗꯗꯤ ꯁꯨꯃꯥꯏꯅ ꯇꯧꯋꯦꯕ
ꯎꯝ
ꯑꯩꯈꯣꯏꯒꯤ ꯆꯥꯛ ꯊꯣꯡꯕꯁꯦ
ꯑꯥ
ꯑꯣꯏ ꯆꯥꯛ ꯊꯣꯡꯕꯁꯦ ꯑꯩꯈꯣꯏꯒꯤ ꯁꯟꯒꯤ ꯁꯪꯒꯣꯝ ꯑꯅꯧꯕꯗꯣ
ꯑꯥ ꯑꯥ
ꯑꯗꯨ ꯂꯧꯔꯅꯤꯀꯣ
ꯑꯥ
ꯑꯩꯈꯣꯏꯒꯤ ꯍꯧꯖꯤꯛꯀꯤ ꯅꯪꯅ ꯀꯌꯥꯝ ꯊꯣꯡꯉꯉꯤꯕꯅꯣ ꯍꯥꯏꯕꯗꯨꯒꯤ ꯆꯥꯡꯗꯨꯒꯤ ꯃꯇꯨꯡ ꯏꯟꯅ ꯂꯤꯇꯔ ꯑꯃ ꯂꯧꯕꯅꯤ ꯈꯪꯗꯦ ꯑꯅꯤ ꯂꯧꯕꯅꯤ ꯈꯪꯗꯦ ꯁꯨꯃꯥꯏꯅ ꯂꯧꯔꯅꯤꯕ ꯋꯥ
ꯎꯝ
ꯑꯗꯨꯒ ꯑꯩꯈꯣꯏꯒꯤ ꯆꯦꯡꯁꯦ ꯆꯥꯛ ꯊꯣꯛꯑꯅꯤ ꯑꯗꯨꯒ ꯆꯥꯛ ꯊꯣꯡꯕ ꯃꯇꯝꯗ ꯀꯩꯅꯣꯅ ꯊꯣꯡꯕ ꯍꯥꯏꯇꯥꯔꯦ ꯑꯩꯈꯣꯏꯒꯤ ꯆꯐꯨ ꯃꯍꯤ ꯍꯥꯞꯄꯗꯣ ꯏ ꯏꯁꯤꯡꯅ ꯍꯥꯞꯇꯕꯤꯗ ꯁꯪꯒꯣꯝꯁꯤꯅ ꯑꯣꯏꯅ ꯊꯣꯡꯕ ꯆꯥꯛꯁꯦ ꯑꯗꯨꯒ ꯁꯪꯒꯣꯝꯁꯤꯊꯣꯡ ꯆꯥꯛꯁꯦ ꯑꯗꯨꯃꯥꯏꯅ ꯀꯥꯝꯊꯣꯛꯑꯕ ꯃꯇꯨꯡꯁꯤꯗ ꯉꯁꯥꯏꯒꯤ ꯄꯥꯇ꯭ꯔ ꯀꯣꯟ ꯄꯥꯇ꯭ꯔ ꯑꯃꯗ ꯑꯃꯨꯛ ꯁꯪꯒꯣꯝ ꯑꯅꯧꯕꯁꯦ
ꯎꯝ
ꯉꯥꯁꯥꯏ ꯁꯟꯒꯤ ꯁꯪꯒꯣꯝꯗꯨꯅ ꯆꯥꯛꯇꯣ ꯊꯣꯡꯈ꯭ꯔꯅꯤꯗꯅ ꯑꯗꯨꯒ ꯊꯣꯡꯉ ꯃꯇꯨꯡꯁꯤꯗ ꯑꯃꯨꯛ ꯄꯥꯇ꯭ꯔ ꯑꯃꯗ ꯁꯪꯒꯣꯝ ꯍꯧꯖꯤꯛꯀꯤ ꯁꯟꯒꯤ ꯁꯪꯒꯣꯝ ꯑꯅꯧꯕꯁꯦ ꯑꯃꯨꯛ ꯂꯣꯜꯂꯦꯗꯅ ꯑꯗꯨ ꯂꯣꯟꯕꯁꯤꯗ ꯍꯧꯖꯤꯛꯀꯤ ꯅꯪꯅ ꯍꯥꯏꯔꯤꯕ ꯃꯌꯥꯝꯁꯤꯡꯗꯣ ꯀꯔꯄꯨꯔ ꯑꯇꯥꯀꯤ ꯑꯪ ꯆꯤꯅꯤ ꯑꯗꯨꯒ ꯑꯗꯨꯁꯤꯡꯗꯨ ꯂꯣꯏ ꯍꯥꯞꯆꯜꯂꯅꯤ ꯅ ꯑꯗꯨꯒ ꯆꯥꯛ ꯍꯧꯖꯤꯛ ꯉꯁꯥꯏ ꯀꯥꯝꯊꯣꯛ ꯄꯨꯗꯣ ꯆꯥꯛꯁꯦ ꯈꯔ ꯀꯥꯝꯕ ꯃꯇꯝꯗ ꯑꯩꯈꯣꯏꯒꯤ ꯅꯣꯔꯃꯦꯜ ꯑꯩꯈꯣꯏ ꯃꯌꯥꯝꯅ ꯆꯥꯅꯕꯗꯨꯗꯗꯤ ꯀꯥꯝꯕ ꯌꯥꯗ꯭ꯔꯦ ꯈꯤꯇꯪ ꯄꯦꯠꯂꯞ ꯂꯩꯩꯍꯟꯕ ꯍꯥꯏꯇꯥꯔꯦ
ꯑ ꯑꯥ
ꯍꯣꯔꯦꯟ ꯅꯨꯡꯉꯥꯏꯅꯕ ꯆꯥꯕ ꯈꯣꯠꯄꯗ
ꯍꯣꯏꯅꯦ ꯌꯥꯏꯅꯦ ꯑꯁ ꯅꯪꯅ ꯍꯥꯎꯗꯣ ꯃꯑꯣꯡ ꯍꯦꯛꯇ ꯊꯣꯡꯒꯗꯕꯅꯦ ꯑꯩꯗꯤ ꯄꯥꯛ ꯄꯥꯛꯁꯤꯟꯅꯗꯕꯅꯤꯅ
ꯑ ꯁꯪꯒꯣꯝ ꯄꯦꯛꯀꯦꯠꯀꯤꯗꯣ ꯑꯦꯚ꯭ꯔꯤ ꯗꯦ ꯄꯦꯛꯀꯦꯠ ꯀꯤꯗꯣ ꯄꯥꯎꯗꯔꯗꯣ
ꯍꯣꯏ ꯍꯣꯏ
ꯑꯗꯨꯁꯨ ꯈꯔ ꯂꯧꯔꯝꯃꯣ ꯑꯗꯨꯁꯨ ꯈꯔ ꯍꯥꯞꯁꯦ ꯑꯗꯨ ꯍꯥꯞꯄꯁꯨ ꯍꯦꯟꯅ ꯍꯥꯎꯕꯅꯦ
ꯌꯥꯏꯌꯦ ꯌꯥꯏꯌꯦ
ꯍꯧꯖꯤꯛꯀꯤꯗꯣ ꯑꯩ ꯂꯣꯏꯁꯜꯂꯒꯦꯁꯦ ꯍꯥꯞꯆꯜꯂꯅꯤꯗꯅ ꯑꯗꯨꯒ ꯃꯥꯒꯤ ꯑ ꯁꯪꯒꯣꯝꯒꯤ ꯄꯥꯎꯗꯔꯗꯨꯁꯨ ꯍꯥꯞꯆꯜꯂꯅꯤ ꯂꯣꯏ ꯍꯥꯞꯄꯅꯤ ꯑꯗꯨꯒ ꯃꯥꯁꯦ ꯌꯨꯕꯤ ꯆꯥꯏꯁꯤꯜꯂꯅꯤ ꯀꯤꯁꯃꯤꯁ ꯑꯩꯈꯣꯏꯅ ꯍꯥꯞꯇꯧꯔꯤꯁꯤꯡꯗꯣ ꯂꯣꯏ ꯍꯥꯞꯆꯜꯂꯅꯤ ꯑꯗꯨꯒ ꯅꯪꯅ ꯃꯣꯏꯅ ꯌꯥꯝ ꯊꯨꯝꯕ ꯄꯥꯝꯃꯗꯤ ꯆꯤꯅꯤꯗꯣ ꯈꯔ ꯍꯦꯟꯅ ꯑꯗꯨꯝ ꯍꯥꯞꯆꯟꯖꯦ ꯑꯗꯨꯒ ꯌꯥꯝ ꯊꯨꯝꯕ ꯄꯥꯝꯗ꯭ꯔꯒꯅ ꯈꯔ ꯍꯟꯊꯅ ꯍꯥꯞꯄꯁꯦꯕ ꯑꯣ ꯑꯗꯨꯒ ꯑꯣꯠꯄꯤꯔꯅꯤ ꯆꯥꯛꯇꯣ ꯑꯩꯈꯣꯏ ꯉꯁꯥꯏ ꯊꯣꯡꯒꯤꯅꯗꯣ ꯊꯤꯗꯣꯛꯑ ꯍꯥꯞꯄꯒ ꯑꯣꯠꯂꯅꯤ ꯑꯣꯠꯂꯅꯤ ꯨꯕꯨ꯭ꯔꯡ ꯕꯨ꯭ꯔꯡ ꯕꯨ꯭ꯔꯡ ꯕꯨ꯭ꯔꯡ ꯕ꯭ꯔꯁ ꯃꯍꯤ ꯂꯥꯡꯍꯟꯕ ꯌꯥꯗꯦꯀꯣ ꯅꯪꯍꯟꯗꯣꯏꯕꯅꯤ
ꯎꯝ
ꯑꯗꯨꯒ ꯑꯣꯠꯂ ꯑꯣꯠꯂꯒ ꯑꯗꯨꯃꯥꯏꯅ ꯂꯣꯏꯔꯦ
ꯌꯥꯔꯦ ꯁꯪꯒꯣꯝ ꯈꯦꯔꯒꯤ ꯑꯃ ꯑꯗꯨꯃ ꯌꯥꯔꯦ ꯍꯌꯦꯡ ꯑꯩꯈꯣꯏꯕꯅꯤ ꯇꯅꯥ ꯇꯥꯅ ꯇꯧꯔꯁꯤ ꯑꯗꯣ ꯑꯩ ꯎꯇꯤꯒꯤ ꯃꯄꯣꯠ ꯑꯩꯅ ꯂꯧꯕꯁꯤꯡꯗꯣ ꯍꯥꯏꯔꯛꯀꯦ ꯅꯪ ꯑꯋꯥꯠꯄꯗꯣ ꯍꯥꯏꯔꯛꯑꯣ ꯑꯩꯅ ꯂꯧꯁꯟꯗꯣꯏꯅꯦꯕ ꯅꯪ ꯋꯥꯠ ꯋꯥꯠꯂꯗꯤ ꯁꯤꯅꯤ ꯁꯤꯅꯦ ꯑꯗꯣ ꯑ ꯍ ꯃꯪꯒꯟ ꯑꯍꯣꯏ ꯃꯉꯒꯜꯗꯨ ꯑꯩꯅ ꯃꯣꯏ ꯃꯉꯥꯃꯨꯛꯇꯒꯤꯅ ꯀꯦꯖꯤ ꯃꯈꯥꯏ ꯑꯃꯈꯛꯇꯪ ꯂꯧꯔꯦ ꯑꯗꯨꯒ ꯎꯁꯣꯏ ꯃꯇꯨꯝ ꯑꯆꯧꯕ ꯑꯃꯒ ꯂꯧꯁꯤꯜꯂꯛꯑꯦ
ꯎꯝ
ꯑꯩꯈꯣꯏ ꯁꯤꯗ
ꯎꯝ
ꯑꯗꯨꯒ ꯀꯩꯅꯣ ꯅꯥꯀꯨꯞꯄꯤꯗꯤ ꯑꯩꯅ ꯍꯌꯦꯡ ꯑꯗꯨꯝ ꯂꯧꯔꯁꯦꯅ ꯂꯧꯗꯦꯕꯀꯣ ꯃꯁꯥꯗꯣ ꯈꯔ ꯁꯣꯛ ꯆꯤꯟꯒꯤꯅꯤꯅ ꯑꯗꯨꯒ ꯎꯏꯌꯦꯟ ꯍꯥꯞ ꯁꯤꯔꯣ
ꯌꯥꯏ
ꯑꯗꯨꯗꯤ ꯎꯌꯦꯟꯗꯣ ꯑꯩ ꯈꯔ ꯂꯧꯁꯜꯂꯒꯦ ꯅꯥꯀꯨꯞꯄꯤ ꯂꯧꯕ ꯆꯠꯄꯗ ꯃꯣꯔꯣꯛ ꯑꯇꯦꯛꯄ ꯂꯧꯔꯦ ꯁꯣꯗꯥ ꯂꯩꯔꯦ ꯁꯤꯅ
ꯑꯗꯩ ꯍꯔꯤꯕꯣꯕꯁꯨ ꯈꯔ ꯂꯧꯁꯜꯂꯣ ꯍꯥꯔꯤꯕꯣꯞꯁꯨ
ꯑꯣ ꯍꯩꯔꯤꯕꯣꯞ ꯂꯧꯒꯗꯕꯅꯤ ꯀꯥꯎꯏ ꯑꯗꯨꯁꯨ ꯌꯥꯔꯕꯣ ꯑꯇꯩ ꯀꯩꯀꯩ ꯍꯥꯞꯅꯤꯡꯕ ꯑꯩꯅ ꯍꯥꯏꯖꯤꯗꯕꯨꯗꯤ ꯁꯨꯝ ꯍꯋꯥꯏ ꯀꯥꯡꯇꯛ ꯈꯤꯇꯪ ꯍꯥꯞꯁꯤꯔꯣ ꯑꯗꯒꯤ ꯆꯒꯦꯝ ꯄꯣꯝꯕꯒꯤꯁꯤꯅ ꯑꯃꯨꯛ ꯀꯩꯅꯣ ꯇꯧꯔꯕ ꯍꯋꯥꯏꯖꯥꯒꯨꯝꯕ ꯑꯗꯒꯤ ꯍꯪꯒꯥꯝ ꯃꯆꯥꯒꯨꯝꯕ ꯑꯗꯒꯤ ꯃꯔꯣꯏ ꯑꯗꯨ ꯒꯤ ꯎꯝ ꯀꯔꯤ ꯀꯔꯤꯅꯣ ꯅꯦ ꯍꯥꯞꯄ ꯌꯥꯕꯗꯨꯕꯣ ꯑꯣ ꯉꯥ ꯑꯌꯥꯏꯕ ꯉꯥꯃꯨ ꯑꯌꯥꯏꯕ ꯂꯧꯔꯕ ꯑꯗꯒꯤ ꯎꯝ ꯀꯔꯤ ꯀꯔꯤ ꯀꯔꯤꯅꯣꯅꯦ ꯍꯥꯞꯄꯗꯨꯕꯨ ꯆꯒꯦꯝꯄꯣꯝꯕꯗ ꯑꯁꯦ ꯑꯗꯩ ꯏꯀꯥꯏꯊꯕꯤ ꯃꯅꯥꯁꯨ ꯍꯥꯞꯅꯕꯒꯨꯑꯝ ꯇꯧꯕꯅꯤꯅꯦ
ꯏꯀꯥꯏ ꯊꯕꯤ ꯃꯅꯥꯗꯤ ꯀꯩꯅꯣꯅꯦ ꯅꯪꯁꯨ ꯃꯣꯔꯣꯛ ꯃꯦꯠꯄꯗ ꯍꯥꯞꯄꯩ ꯋꯥꯅꯤ
ꯑꯗꯨ ꯆꯒꯦꯝꯕꯣꯝꯕꯗ ꯍꯥꯞꯅꯗꯕ꯭ꯔꯣ
ꯆꯒꯦꯝ ꯄꯣꯝꯕꯗꯨꯗꯤ ꯑꯩꯗꯤ ꯑꯃꯨꯛꯐꯥꯎ ꯊꯦꯡꯅꯗꯦꯍꯦ ꯑꯩꯅ ꯄꯣꯝꯕꯗꯨꯁꯨ ꯑꯃꯨꯛꯐꯥꯎ ꯍꯥꯞꯇꯦ
ꯑꯣ ꯑꯗꯨꯗꯤ ꯍꯋꯥꯏꯖꯥꯗꯣ ꯍꯌꯦꯡ ꯂꯧꯕꯅ
ꯑ ꯑ ꯍꯋꯥ ꯕꯖꯥꯔꯗꯣ ꯂꯧꯕꯅ ꯍꯣꯏ ꯐꯔꯅꯤ ꯍꯋꯥꯏꯖꯥꯔꯥ ꯑꯗꯨꯝ ꯐꯪꯕ ꯅꯠꯇ
ꯎꯝ ꯐꯉꯦ ꯑꯗꯣ ꯉꯥ ꯑꯌꯥꯏꯕ ꯈꯔ ꯊꯥꯥꯛꯑꯁꯦ ꯉꯥꯃꯨ ꯂꯩꯔꯧ ꯃꯆꯥ ꯃꯆꯥꯗꯣ ꯊꯣꯛꯑꯦꯕꯀꯣ
ꯎꯝ ꯉꯃꯨ ꯂꯩꯔꯧ ꯉꯃꯨ ꯂꯩꯔꯧ ꯅꯠꯇꯦ ꯉꯥꯐꯛꯇꯣ ꯂꯩꯇ꯭ꯔꯣ ꯉꯥꯐꯛ ꯊꯣꯛꯇ꯭ꯔꯣ
ꯊꯣꯛꯑꯦ ꯊꯣꯛꯑꯦ
ꯑꯗꯨ ꯑꯣꯏꯔꯗꯤ ꯉꯥꯐꯛꯇꯣ ꯑꯣꯏꯅ ꯍꯥꯞꯁꯦ ꯆꯒꯦꯝ ꯄꯣꯝꯕꯒꯤꯗꯤ ꯉꯥꯃꯨ ꯃꯆꯥꯗꯣ ꯅꯠ
ꯑ ꯑ ꯍꯣꯏ ꯌꯥꯏ ꯌꯥꯏ ꯌꯥꯏ ꯌꯥꯏ
ꯍꯥꯎꯕꯅꯤꯅꯦ
ꯎꯝ ꯑꯗꯣ ꯍꯧꯖꯤꯛ ꯑꯩꯅ ꯍꯥꯏꯕꯁꯤꯗꯤ ꯑꯗꯨꯝ ꯌꯥꯅꯤꯅ ꯆꯒꯦꯝꯄꯣꯡꯕꯒꯤꯗꯤ ꯍꯪꯒꯥꯝꯁꯨ ꯌꯥꯎꯔꯦ
ꯍꯣꯏ ꯌꯥꯅꯤ ꯑꯗꯨꯅ
ꯀꯩꯅꯣ ꯇꯧꯅꯕ
ꯑꯗꯣ ꯀꯩꯅꯣ ꯐꯪꯒꯗ꯭ꯔꯣ ꯊꯥꯡꯖꯤꯡ ꯐꯪꯒꯗ꯭ꯔꯣ
ꯐꯪꯅꯤ ꯐꯪꯅꯤ ꯊꯥꯡꯖꯤꯡ ꯐꯪꯅꯤ
ꯊꯥꯡꯖꯤꯡꯗꯨꯒ ꯉꯁꯥꯏꯒꯤ ꯏꯀꯥꯏꯊꯕꯤꯗꯨꯒ ꯃꯣꯔꯣꯛ ꯐꯖꯅ ꯃꯦꯠꯀꯗꯕꯅꯤ ꯅꯦ ꯍꯥꯏꯗꯤ ꯆꯒꯦꯝ ꯄꯣꯝꯕꯒꯤ ꯑꯗꯩ ꯎꯠꯇꯤꯁꯨ ꯑꯗꯨꯝ ꯆꯥꯅꯕꯅꯤ
ꯑꯥ ꯑꯥ ꯑꯗꯣ ꯑꯩꯅ ꯈꯜꯂꯤꯁꯦ ꯏꯔꯣꯝꯕꯁꯦ ꯂꯐꯨꯅ ꯐꯗꯣꯏꯔ ꯄꯥꯟꯅ ꯐꯗꯣꯏꯔꯅ ꯑꯩꯁꯦ ꯋꯥꯈꯜ ꯈꯜꯂꯤꯅꯦ ꯍꯧꯖꯤꯛꯁꯦ
ꯎꯝ ꯍꯨ ꯏꯔꯣꯝꯕꯒꯤꯁꯤꯗꯤ ꯀꯩꯅꯣ ꯇꯧꯁꯤꯗ ꯁꯣꯏꯕꯝ ꯇꯧꯗꯣꯏꯅꯤ
ꯑꯣ ꯌꯥꯏ ꯌꯥꯏ ꯁꯣꯏꯕꯨꯝ ꯌꯥꯏ
ꯁꯣꯏꯕꯨꯝꯒ ꯑꯣꯏꯅ ꯇꯧꯔꯁꯦ ꯁꯦ ꯍꯥꯏꯗꯤ ꯀꯩꯅꯣ ꯑꯥ ꯑꯥꯂꯨꯒ ꯅꯠꯇꯕꯤꯗ ꯍꯋꯥꯏ ꯑꯄꯣꯞ ꯑꯗꯨꯅꯦ ꯁꯣꯏꯕꯨꯝꯒ ꯇꯧꯔꯒ ꯑꯩꯈꯣꯏ ꯌꯣꯡꯆꯥꯛ ꯑꯔꯤꯕ ꯇꯣ ꯌꯣꯡꯆꯥꯛ ꯑꯔꯤꯕ ꯃꯔꯨꯗꯣ ꯑꯗꯨ ꯕꯖꯥꯔꯗ ꯊꯣꯛꯄꯅꯦꯕ
ꯊꯣꯛꯑꯦ ꯊꯣꯛꯑꯦ ꯑꯩꯒꯤꯁꯨ ꯂꯩꯌꯦ
ꯑꯗꯨ ꯑꯍ ꯑꯗꯨꯗꯣ ꯇꯤꯡꯖꯜꯂꯣ ꯆꯒꯦꯝ ꯍꯣꯝꯕꯗꯁꯨ ꯈꯔ ꯍꯥꯞꯁꯦ ꯑꯗꯨꯒ ꯎꯝ ꯏꯔꯣꯝꯕꯗꯁꯨ ꯈꯔ ꯍꯥꯞ
ꯎꯝ ꯍꯣꯏ ꯌꯥꯏꯌꯦ ꯄꯥꯟꯗꯣ ꯂꯣꯟ ꯍꯥꯏꯖꯤꯜꯂꯨꯔꯒ ꯑꯃꯨꯛ ꯃꯣꯏ ꯍꯩꯅꯗꯗꯅ ꯅꯅꯥꯥꯟ ꯅꯅꯥꯥꯟ ꯂꯥꯎꯕꯗꯨꯗ ꯑꯩꯈꯣꯏꯗꯤ ꯍꯥꯎꯔꯤ ꯃꯤꯗꯣ ꯄꯥꯟꯒ ꯊꯥꯡꯖꯤꯡꯒ ꯏꯔꯣꯝꯕ ꯀꯥꯏꯁꯦ ꯅꯠꯇ꯭ꯔꯥ
ꯍꯣꯏ ꯑꯗꯨꯅ ꯃꯣꯏꯕꯨ ꯉꯔꯤ ꯆꯥꯕ ꯍꯩꯅꯒꯗ꯭ꯔꯣ
ꯑꯦ ꯍꯩꯅꯔꯕꯅꯦ ꯍꯩꯅꯔꯕꯅꯦ ꯑꯩꯅ ꯈꯔ ꯈꯔ ꯇꯝꯕꯤꯗꯅ ꯑꯗꯨꯒꯤꯅꯦ ꯃꯣꯏꯅ ꯑꯩꯈꯣꯏ ꯀꯩꯅꯣ ꯈꯛꯇ ꯆꯥꯏ ꯒꯦꯅ ꯍꯥꯏꯔꯛꯏꯁꯦ
ꯑꯣ ꯑꯣ
ꯏꯟꯖꯥꯡ ꯃꯊꯦꯜꯁꯦ ꯏꯔꯣꯝꯕꯅꯦ ꯎꯠ ꯇꯤꯅ ꯆꯒ ꯃ ꯄꯣ ꯑꯃꯅꯦ ꯑꯍꯨꯝꯗꯤ ꯁꯨꯖꯟꯈꯔꯦꯕꯀꯣ ꯑꯗꯣ ꯑꯩꯅ ꯑꯗꯣ ꯁꯡꯒꯣꯝ ꯑ ꯈꯦꯔ ꯃꯔꯤ ꯂꯩꯔꯦ
ꯑꯥ
ꯑꯩꯅ ꯍꯧꯖꯤꯛ ꯍꯥꯞꯅꯤꯡꯉꯤꯁꯦ ꯑ ꯀꯥꯡꯒꯧ ꯑꯃ ꯉꯧꯔꯦꯗꯅ ꯀꯥꯡꯒꯧꯉꯧꯕ ꯃꯑꯣꯡꯁꯦ ꯑꯩꯅ ꯄꯝꯃꯤꯖꯦ ꯈꯖꯤꯡ ꯑꯇꯦꯛꯄꯗꯣ ꯑꯗꯨꯗꯨꯒ ꯃꯔꯣꯏ ꯅꯥꯀꯨꯞ ꯄꯤꯖꯤꯒ ꯃꯣꯔꯣꯛ ꯇꯤꯛꯄꯔꯒ ꯇꯧꯔꯒ ꯉꯥꯎꯤꯗꯣ ꯑꯗꯨꯗꯣ ꯄꯥꯝꯕ
ꯌꯥꯏꯌꯦ ꯈꯥꯖꯤꯡ ꯐꯪꯒꯗ꯭ꯔꯣ
ꯈꯥꯖꯤꯡꯗꯤ ꯐꯪꯒꯅꯤꯌꯦ
ꯑꯣ ꯑꯗꯨꯁꯨ ꯆꯞ ꯆꯥꯏ ꯀꯩꯅꯣ ꯑꯗꯨꯒ ꯀꯩꯅꯣꯁꯨ ꯈꯔ ꯍꯥꯞꯆꯟꯁꯦ ꯂꯩꯕꯥꯛ ꯍꯥꯋꯥꯏ ꯑꯗꯣ ꯅꯪ ꯍꯥꯏꯁꯦ ꯈꯖꯤꯛꯒ ꯅꯀꯨꯞ ꯍꯨꯏꯒ ꯍꯥꯏꯕ ꯅꯠ
ꯑꯥ
ꯂꯩꯕꯥꯛ ꯍꯋꯥꯏꯗꯨꯒ ꯍꯥꯞꯆꯤꯟꯁꯤ
ꯍꯣꯏ
ꯑꯗꯨ ꯂꯩꯕꯥꯛ ꯍꯋꯥꯏꯗꯣ ꯃꯣꯏ ꯌꯥꯝ ꯆꯥꯟꯅꯕꯅꯤ ꯅꯥꯀꯨꯞꯄꯤꯗꯣ ꯀꯩꯅꯣꯗꯣ ꯃꯄꯨꯟ ꯃꯆꯥꯝꯆꯥꯒ ꯂꯧꯔꯨꯔꯣꯅꯨꯁꯦ ꯃꯐꯨꯟ ꯑꯆꯧꯕ ꯑꯃ ꯃꯣꯏꯒꯤ ꯑꯗꯨꯗꯒꯤ ꯈꯥꯏ ꯈꯥꯏ ꯌꯣꯟꯅꯕꯅꯤꯗꯅ ꯑꯗꯨꯒꯤ ꯑꯁ ꯑꯆꯧꯕꯗꯣꯝ ꯂꯧꯔꯣ ꯍꯥꯏꯗꯤ ꯎꯇꯤꯗ ꯨ ꯍꯥꯞꯄꯅꯤ ꯑꯗꯨꯒ ꯀꯥꯡꯍꯋꯥꯏꯁꯦ ꯑꯇꯩ ꯃꯌꯥꯟ ꯍꯥꯞꯇꯧ ꯅꯠꯇ꯭ꯔꯦꯕ ꯅ ꯀꯣꯄꯤꯗꯨꯒ ꯈꯖꯤꯡꯒ ꯂꯩꯕꯥꯛ ꯍꯋꯥꯏꯅꯤꯅꯦ ꯅꯥꯀꯨꯞꯄꯤꯗꯣ꫰ꯌꯥꯝ
ꯍꯣꯏ ꯑꯗꯣ ꯀꯩꯅꯣ ꯇꯧꯕ꯭ꯔꯣ ꯆꯒꯦꯝ ꯄꯣꯝꯕꯒꯤ ꯅꯥꯀꯨꯞꯄꯤ ꯌꯥꯎꯒꯗ꯭ꯔꯣ ꯅꯅꯥꯄꯥꯛꯄꯤ ꯑꯣꯏꯒꯗ꯭ꯔꯣ
ꯆꯒꯦꯝ ꯄꯣꯝꯕꯩꯗꯤ ꯅꯝꯄꯛꯄꯤ
ꯑꯣ ꯃꯔꯥꯗꯤ
ꯑꯥ ꯃꯔꯥꯗꯤ ꯍꯥꯞꯇ꯭ꯔꯁꯨ ꯌꯥꯏꯗ ꯃꯔꯥꯗꯤ ꯉꯥꯒꯨꯝꯕ ꯊꯣꯡꯕꯗ ꯍꯥꯞꯅꯕ ꯋꯥꯅꯤ ꯉꯥ ꯌꯥꯎꯔꯣꯏ ꯍꯥꯏꯔꯣ ꯍꯥꯌꯦꯡ
ꯉꯥꯁꯦ ꯑꯩ ꯋꯥꯈꯜꯅ ꯁꯨꯝ ꯈꯜꯂꯤꯕ ꯌꯥꯎꯁꯤꯔꯥ ꯌꯥꯎꯒꯨꯝꯁꯤꯔꯥ ꯀꯔꯝꯕꯅ ꯐꯗꯣꯏꯅꯣ ꯈꯪꯗ꯭ꯔꯦ
ꯃꯣꯏ ꯑꯩꯈꯣꯏ ꯊꯣꯡꯗꯣꯏ ꯃꯌꯥꯝꯁꯦ ꯆꯥꯐꯝꯕꯨ ꯈꯪꯒꯗ꯭ꯔꯥ ꯈꯪꯗꯦꯗ ꯍꯥꯏꯗꯤ ꯊꯣꯡꯗꯣꯏ ꯃꯌꯥꯝꯁꯦ ꯑꯍꯥꯎꯋꯥ ꯉꯥꯛꯇ
ꯎꯝ ꯑꯗꯨꯕꯨꯗꯤ ꯃꯣꯏ ꯆꯥꯛ ꯌꯥꯝ ꯆꯥꯗꯃꯤꯗ ꯏ ꯆꯤꯟꯖꯥꯛ ꯣ ꯉꯥꯛꯇ ꯇꯦꯁ ꯇꯧꯗꯣꯏꯅꯤ ꯃꯊꯪ ꯃꯊꯪ
ꯑꯗꯨ ꯑꯣꯏꯔꯗꯤ ꯉꯥ ꯊꯣꯡꯕꯗꯣ ꯑꯃꯒ ꯍꯦꯛ ꯍꯥꯞꯆꯤꯜꯂ ꯂꯣꯏꯔꯦ ꯀꯩꯅꯣ
ꯉꯥ ꯑꯣ ꯑꯗꯨꯗꯤ ꯉꯥꯗꯣ ꯀꯩꯅꯣ ꯇꯧꯁꯤ ꯃꯍꯤ ꯌꯥꯎꯗꯕꯤꯗ ꯉꯥ ꯃꯇꯨꯝ ꯃꯇꯨꯝ ꯐꯖꯅ ꯄꯤꯁ ꯐꯖꯅ ꯊꯣꯡꯕꯤꯗꯣ
ꯎꯝ ꯑꯩꯁꯦ ꯇꯥꯎ ꯊꯣꯛꯑꯒ ꯊꯣꯡꯕꯤꯔꯣ ꯇꯥꯎ ꯊꯣꯛꯇꯕꯤꯔꯣ
ꯑ ꯍꯥꯎꯁꯦ ꯀꯔꯝꯕꯅ ꯍꯥꯎꯗꯣꯏꯅꯣ ꯈꯪꯗ꯭ꯔꯦꯅꯦ
ꯇꯥꯎꯗꯕꯤꯗ ꯊꯣꯡꯕꯗꯨꯅ ꯍꯥꯎꯕꯅꯤꯗ
ꯑꯣ ꯍꯣꯏ ꯑꯗꯨ ꯌꯥꯏꯌꯦ ꯑꯗꯨꯃꯥꯏꯅ ꯇꯧꯔꯁꯨ ꯌꯥꯏꯌꯦ